ꯇꯥꯔ꯭ꯕꯣ
ꯎꯝ ꯇꯥꯔꯦ
ꯅꯪꯅ ꯑꯩꯉꯣꯟꯗ ꯌꯦꯠꯄꯁꯤ ꯌꯦꯠꯂꯤꯗꯀꯣ ꯁꯤ ꯁꯤꯗ ꯐꯖꯅ ꯌꯦꯡꯕꯕꯨ
ꯅꯪ ꯇꯧꯔꯛꯑꯣ ꯍꯥꯏꯗꯨꯗꯤ
ꯍꯥꯏꯕꯨꯗꯤ ꯍꯥꯏꯔꯝꯃꯦ ꯑꯗꯨꯕꯨꯗꯤ
ꯑꯩ ꯍꯧꯖꯤꯛꯀꯤꯗꯣ ꯁꯅꯥꯗꯣ ꯌꯦꯡꯉꯝꯃꯦꯕ ꯀꯣ ꯈꯨꯗꯣꯞꯁꯨ ꯌꯦꯡꯉꯦ ꯈꯨꯗꯣꯞ ꯐꯖꯕ ꯐꯖꯕ ꯌꯥꯝ ꯌꯥꯎꯋꯦ ꯍꯥ
ꯄꯥꯝꯕꯕꯨ ꯌꯥꯎꯔꯕꯣ
ꯌꯥꯎꯋꯦ ꯇꯥꯡꯕꯩ ꯋꯥꯅꯤ ꯄꯩꯁꯥ ꯂꯩꯇꯕꯩ ꯋꯥꯔꯤꯅꯤꯗ
ꯂꯩꯁꯤꯜꯂꯣ ꯂꯩꯁꯤꯜꯂꯣ ꯄꯩꯁꯥ ꯇꯥꯟꯁꯤꯜꯂꯒ ꯂꯩꯌꯣ ꯑꯄꯥꯝ ꯑꯄꯥꯝꯕ ꯑꯩꯒ ꯑꯃ ꯂꯩꯈꯔꯦ ꯍꯧꯖꯤꯛ ꯑꯩꯗꯤ ꯑꯩ ꯅꯉꯣꯟ ꯊꯥꯔꯛꯀꯦꯕꯀꯣ ꯑꯁ ꯁꯣꯔꯤ ꯄꯟꯊꯣꯛꯈ꯭ꯔꯦꯕ ꯑꯃ ꯊꯥꯔꯛꯀꯦꯕ ꯐꯖꯕ꯭ꯔ ꯌꯦꯡꯉꯣ
ꯊꯥꯔꯛꯑꯣ ꯌꯦꯡꯒꯦ
ꯑꯩꯅ ꯁꯤꯗ ꯚꯤꯗꯤꯑꯣ ꯑꯃ ꯌꯦꯡꯕꯗꯣ ꯅꯪ ꯃꯈꯣꯟ ꯇꯥꯕ꯭ꯔꯣ
ꯇꯥꯗꯦ
ꯇꯥꯗꯕ꯭ꯔꯣ ꯑ ꯑꯗꯨꯗꯤ ꯑꯩ ꯊꯥꯔꯛꯀꯦꯀꯣ
ꯎꯝ
ꯁꯤꯁꯦ ꯑꯃ ꯑ ꯂꯨꯏ ꯕꯨꯇꯣꯟꯗꯣ ꯑꯗ ꯁꯤꯅ ꯂꯣꯟ ꯑꯦ ꯁꯦꯟ ꯂꯣꯔꯦꯟꯒꯤꯅꯦꯕ
ꯇꯥꯡꯗꯔꯣ
ꯈꯨꯅꯤꯡ ꯋꯥꯡꯕꯤꯅꯦꯕꯀꯣ ꯈꯪꯕ꯭ꯔꯥ
ꯎꯝ
ꯐꯖꯩ ꯍꯥꯏꯕ
ꯇꯥꯡꯉꯝꯅꯤꯌꯦ
ꯇꯥꯡꯉꯦ ꯋꯥꯟ ꯂꯤꯁꯤꯡ ꯑꯃꯒ ꯆꯥꯝꯃꯉꯥ
ꯌꯦꯒꯦ ꯊꯥꯔꯛꯑꯣ
ꯊꯥꯕꯅꯦ ꯌꯦꯡꯉꯨꯅꯦ ꯑ ꯀꯣꯟꯅ ꯌꯦꯡꯉꯁꯤ ꯍꯧꯖꯤꯛ ꯋꯥꯔꯤ ꯁꯥꯟꯅꯔꯒ ꯐꯖꯕꯅꯦ ꯍꯥꯢꯕ
ꯐꯖꯩꯌꯦ ꯖꯩꯕ
ꯑꯗꯣ ꯃꯣꯢ ꯃꯣꯏꯁꯦ ꯃꯆꯨ ꯑꯍꯨꯝ ꯂꯩꯌꯦꯕ
ꯀꯩ ꯍꯥꯢꯅꯣ
ꯀꯩ ꯍꯥꯢꯅꯣ ꯅꯪ ꯍꯥꯢꯗꯣ ꯍꯥꯏꯔꯛꯑꯣ
ꯃꯥꯒꯤ ꯃꯅꯤꯡꯁꯤꯒ ꯃꯁꯥꯖꯤꯒ ꯈꯤꯇꯪ ꯆꯥꯅ ꯐꯥꯠꯇꯕꯒꯤ ꯇꯥꯢꯞ ꯇꯧꯋꯦ
ꯇꯧꯋꯦ ꯑꯩꯁꯨ ꯇꯧꯋꯦ ꯑꯗꯨꯕꯨꯗꯤ ꯑꯗꯣ ꯑꯁꯤ ꯅꯠꯇꯕ ꯑꯃ ꯂꯩꯌꯦꯕꯀꯣ ꯊꯥꯕꯤ ꯍꯥꯕꯤꯔꯛꯀꯦꯕ ꯃꯣꯏꯁꯦ ꯁꯨꯃꯥꯏꯅ ꯃꯉꯥꯅꯦꯕ ꯂꯥꯛꯏ ꯁꯦ
ꯀꯩꯅꯣ ꯃꯉꯥ ꯍꯥꯢꯗꯤ
ꯃꯣꯏ ꯀꯂꯔ ꯀꯂꯔꯗ ꯑꯍꯨꯝ ꯑꯃꯒ ꯑꯗꯨꯗꯒꯤ ꯗꯤꯖꯥꯏꯟꯗ ꯇꯣꯉꯥꯟꯕ ꯑꯃꯒ ꯂꯥꯛꯑꯒ ꯄꯨꯟꯅ ꯃꯉꯥꯅꯦꯕ ꯑꯗ ꯃꯣꯢ ꯗꯤꯖꯥꯏꯟ ꯇꯣꯉꯥꯥꯟꯕꯗꯨꯗꯁꯨ ꯑꯃꯨꯛ
ꯑꯁ ꯑꯩ ꯇꯧꯔꯗꯣꯢ
ꯑꯩ ꯊꯥꯔꯒꯦꯕꯀꯣ ꯍꯥꯏꯗꯤ ꯃꯣꯏꯁꯦ ꯀꯂꯔ ꯀꯂꯔ ꯀꯂꯔ ꯃꯥꯟꯅꯕ ꯀꯂꯔꯁꯦ ꯗꯤꯖꯥꯏꯟ ꯃꯥꯟꯅꯕꯒꯤ ꯑ ꯍꯧꯖꯤꯛꯀꯤ ꯅꯪꯉꯣꯟꯅ ꯗꯤꯖꯥꯏꯟ ꯃꯥꯟꯅꯕ ꯊꯥꯔꯤꯗꯣ ꯑꯗꯨꯗ ꯑꯍꯨꯝ ꯑꯃ ꯂꯥꯛꯑꯦ ꯑꯗꯨꯒ ꯗꯤꯖꯥꯏꯟ ꯃꯥꯟꯅꯗꯕꯗ ꯑꯅꯤ ꯑꯃꯒ ꯂꯥꯛꯑꯦꯅꯦꯕ
ꯍꯝ
ꯑꯩꯅ ꯊꯥꯏꯗꯣ ꯌꯦꯡꯉꯨꯀꯣ
ꯌꯦꯡꯒꯦ ꯊꯔꯛꯑꯣ
ꯑꯁ ꯍꯣꯏꯗꯣꯛꯈ꯭ꯔꯦꯅꯦ ꯑꯃꯨꯛꯀꯁꯨ ꯑꯝ ꯑꯩ ꯊꯥꯔꯛꯑꯒꯦ ꯅꯃꯥꯏꯗꯤ ꯑꯩ ꯏꯁꯀ꯭ꯔꯤꯟꯁꯣꯠ ꯂꯧꯕ ꯍꯩꯇꯕ꯭ꯔ ꯀꯩꯅꯣꯝ ꯇꯧꯁꯤꯜꯂꯛꯑꯦꯉꯣ
ꯏꯁꯀ꯭ꯔꯤꯟ ꯁꯣꯠ ꯂꯧꯕ ꯍꯩꯇ꯭ꯔꯤꯕ ꯍꯥꯏꯖꯦ ꯍꯧꯖꯤꯛꯐꯥꯎ
ꯑꯇꯩ ꯑꯃ ꯏꯁꯀ꯭ꯔꯤꯟ ꯁꯣ ꯂꯧꯑꯣ ꯍꯩꯖꯤꯜꯂꯛꯇꯕꯩ ꯇꯥꯏꯞ ꯇꯧꯁꯤꯜꯂꯛꯄ ꯑꯃ ꯌꯥꯎꯔꯛꯄꯒꯤ ꯇꯥꯏꯞꯇ ꯑꯃ ꯇꯧꯕ ꯑꯩ ꯅꯉꯣꯟꯗ ꯊꯥꯒꯦ ꯇꯧꯕ ꯏꯁꯀ꯭ꯔꯤꯟ ꯁꯣꯠ ꯂꯧꯠ ꯄꯪꯁꯣꯢ ꯁꯣꯏꯕ ꯑꯗꯣ
ꯂꯥꯡꯕ ꯃꯌꯥꯝꯁꯤꯅ ꯃꯪꯒꯣꯟꯗꯨꯁꯨ ꯏꯃꯨꯡꯗꯁꯨ ꯂꯣꯛꯔꯦ ꯍꯌꯦꯡ ꯌꯧꯔꯛꯇꯤꯌꯦ
ꯎꯝ ꯉꯁꯤ ꯐꯣꯜ ꯂꯩꯕ꯭ꯔꯣ
ꯍꯥ
ꯍꯥ ꯌꯧꯔꯛꯇꯦ ꯅꯪ ꯊꯥꯔꯛꯏꯗꯣ
ꯑ ꯑꯣꯟꯅꯔꯦ
ꯀꯅꯥꯗ ꯊꯥꯖꯜꯂꯤꯕ
ꯏꯃꯥꯟꯅꯕꯤ ꯑꯃꯗ ꯊꯥꯖꯤꯜ ꯂꯩ
ꯌꯥꯏꯌ ꯅꯨꯡꯉꯥꯏꯌꯦꯕ
ꯄꯦꯜꯂꯦ ꯍꯥꯏꯕ ꯑꯩ ꯑꯁ ꯑꯩꯅ ꯈꯜꯂꯦꯕ ꯀꯔꯤꯅ ꯈꯦꯠꯅꯩ ꯀꯩꯅꯣ ꯀꯩꯅꯣꯝ ꯇꯧꯋꯦꯅ
ꯑ ꯑ ꯑ ꯀꯞꯅꯤꯡꯕꯃ ꯐꯥꯎꯌꯦ
ꯃꯄꯥꯟꯗ ꯀꯩꯗ ꯂꯥꯡꯕꯖꯦ ꯑꯩꯒꯤ ꯁꯤꯗꯒꯤ ꯅꯪꯉꯣꯟꯗ ꯇꯥꯕ꯭ꯔ
ꯃꯄꯥꯟꯗꯩꯁꯨ ꯇꯥꯏ ꯁꯤꯗꯩꯁꯨ ꯇꯥꯏ ꯃꯄꯥꯟꯗꯩꯖꯨ ꯇꯥꯏ ꯅꯉꯣꯟꯗꯩꯗꯤ ꯀꯌꯥ ꯇꯥꯗꯦ ꯃꯄꯥꯟꯗ ꯃꯄꯥꯟꯗ
ꯎꯝ
ꯑꯩꯅ ꯊꯥꯏꯗꯣ ꯎꯔꯕꯣ
ꯌꯦꯟꯗꯦꯗꯥ ꯂꯥꯛꯑꯦ ꯂꯥꯛꯑꯦ ꯌꯦꯡꯒꯦ ꯁꯤꯗꯥ ꯎꯠꯄꯖꯤꯅ ꯁꯤꯅ ꯃꯁꯥꯒ ꯆꯥꯅꯩꯌꯦꯕ
ꯎꯝ
ꯅꯪꯒꯤ ꯍꯥꯟꯅꯒꯤ ꯑꯃ ꯂꯩꯕꯒꯤ ꯏꯁꯇꯥꯏꯜꯖꯦ
ꯎꯝ
ꯁꯤꯗꯩꯖꯤꯗꯥ ꯕ꯭ꯂꯦꯛꯁꯦ ꯐꯖꯩ ꯆꯥꯅꯔꯤꯕ ꯂꯩꯒꯦ ꯍꯥꯏꯔꯗꯤ ꯁꯤꯗ ꯑꯣꯏꯅ ꯂꯩꯑꯣ ꯑꯃ ꯍꯥꯟꯅꯩꯖꯤꯒꯗꯤ ꯈꯤꯇꯪ ꯁꯥꯗꯣ ꯈꯤꯇꯪ ꯆꯥꯅ ꯋꯥꯠꯄꯗꯣ
ꯑꯥ
ꯑꯗꯨꯃꯥꯏꯟ ꯇꯧꯋꯤ ꯇꯣꯡꯕ ꯅꯨꯡꯉꯥꯏꯕꯕꯨꯗꯤ ꯑꯃꯖꯤꯅ ꯍꯦꯟꯗꯣꯏ ꯅ ꯑꯍꯥꯟꯕ ꯊꯥꯔꯛꯄꯗꯣ
ꯑꯥ
ꯈꯔ ꯁꯄꯣꯔꯠ ꯁꯄꯣꯔꯠ ꯂꯩꯕꯗꯣ ꯉꯥꯛꯊꯣꯛ ꯉꯥꯡꯁꯤꯟꯗꯣ ꯑꯗꯣ ꯅꯪꯅ ꯑꯃ ꯑꯍꯥꯟꯕꯩꯖꯤ ꯂꯩꯅꯤꯡꯉꯖꯨ ꯀꯩꯅꯣꯖꯤ ꯂꯩꯌꯨ ꯋꯥꯏꯠꯁꯦ ꯐꯖꯩꯑꯦꯕ ꯋꯥꯏꯠꯁꯦ ꯑꯉꯧꯕꯖꯦ
ꯑ ꯀꯩꯅꯣ ꯂꯥꯛꯄ꯭ꯔꯥ ꯑꯩꯉꯣꯟ ꯑ ꯑꯥꯁ ꯑꯣꯏꯔꯅꯤ ꯌꯥꯔꯔꯣꯏ ꯍꯜꯂꯣ ꯇꯥꯕ꯭ꯔꯥ
ꯇꯥꯏꯌꯦ ꯇꯥꯏ ꯀꯦꯗꯧꯔꯒꯦ ꯍꯜꯂꯣ ꯂꯣ ꯂꯣ ꯍꯜꯂꯣ ꯍꯜꯂꯣ ꯀꯩꯅꯣ ꯅꯪ ꯈꯨꯝꯕꯗꯣ ꯑꯩꯉꯣꯟ ꯇꯥꯗ꯭ꯔꯤꯁꯦ ꯀꯩꯒꯤꯅꯣ ꯈꯪꯗꯦ ꯅꯪ ꯉꯥꯡꯕꯗꯣ ꯑꯩꯉꯣꯟꯗ ꯇꯥꯗꯕꯩ ꯇꯥꯏꯞ ꯇꯧꯕ ꯎꯝ ꯑ ꯍꯣꯏ ꯎꯝ ꯑꯗꯣ ꯍꯧꯖꯤꯛꯀꯤ ꯅꯪ ꯅ ꯂꯩꯒꯦ ꯍꯥꯏꯔꯖꯨꯅꯦ ꯕ꯭ꯂꯦꯛꯇꯣ ꯅꯪ ꯊꯥꯔꯛꯏ ꯕ꯭ꯂꯦꯛꯇ ꯑꯃꯨꯕꯗꯣ ꯈꯇꯪ ꯍꯥꯏꯗꯤ ꯃꯁꯥꯗꯣ ꯃꯅꯤꯡꯒꯤ ꯍꯥꯏꯗꯤ ꯃꯣꯏ ꯈꯣꯡꯅꯤꯡꯒꯤ ꯑꯋꯥꯡꯕ ꯁꯔꯨꯛꯇꯣ ꯑꯉꯧꯕ ꯍꯥꯏꯗꯤ ꯑꯔꯪꯕ ꯑꯣꯏꯕꯗꯣ ꯑꯗꯨꯗꯨ ꯈꯤꯇꯪ ꯆꯥꯅꯕ ꯋꯥꯠꯂꯦꯕꯀꯣ ꯑ ꯑꯉꯧꯕꯗꯨꯗ ꯌꯥꯝ ꯆꯥꯟꯅꯩꯌꯦꯕ ꯑꯉꯧꯕꯗꯨꯗ ꯂꯩꯒꯦ ꯍꯥꯏꯔꯗꯤ ꯑꯉꯧꯕꯗꯨꯗ ꯂꯩꯔꯣ ꯂꯩꯔꯣꯏ ꯍꯥꯏꯔꯒꯅ ꯑꯃ ꯀꯩꯅꯣꯗꯨꯗ ꯂꯩꯔꯣ ꯑꯃꯨꯕ ꯑꯃꯅ ꯍꯥꯟꯅꯒꯤ ꯏꯁꯇꯥꯏꯜ ꯂꯩꯕꯗꯣ ꯑꯗꯨꯗ ꯊꯣꯡ ꯊꯤꯡꯉꯝꯃꯣꯀꯣ ꯑꯗꯨꯃꯥꯏꯅ ꯇꯧꯔꯣ ꯑꯗꯣ ꯌꯦꯡꯉꯣ ꯂꯨꯄꯥ ꯂꯤꯁꯤꯡ ꯑꯃꯒ ꯆꯧꯉꯥ ꯄꯤꯔꯗꯤ ꯇꯥꯡꯗꯤ ꯇꯥꯡꯉꯦ ꯄꯣꯠꯇꯣ ꯄꯩꯁꯥꯗꯣ ꯐꯕꯨꯗꯤ ꯐꯖꯩ ꯐꯕꯨꯗꯤ ꯐꯖꯩ ꯑꯗꯨꯗꯤ ꯄꯥꯏꯔꯝꯃꯨꯀꯣ ꯍꯥ
ꯑꯩ ꯉꯉꯥꯡꯗ ꯇꯥꯕꯔ ꯍꯥꯏꯕꯅꯦ
ꯇꯥꯔꯦ ꯑꯗꯣꯝꯇ ꯄꯥꯏꯝꯃꯣ ꯊꯣꯡ ꯊꯨꯡꯖꯤꯟꯒꯦ
ꯊꯤꯟꯖꯤꯜꯂꯣ ꯊꯤꯟꯖꯤꯜꯂꯣ ꯑꯩꯅ ꯁꯣꯝꯗꯅꯦ ꯀ ꯀꯛꯑꯕ ꯅ ꯅꯚꯏ ꯉꯥꯡꯁꯤꯃꯤꯟꯅꯔꯛꯄꯗꯣ ꯑꯩꯉꯣꯟꯗ ꯂꯧꯁꯨꯐꯝ ꯈꯪꯗ꯭ꯔꯦꯕ ꯅꯪꯅꯁꯨ ꯉꯥꯡꯉꯦ ꯑꯩꯅ
ꯂꯥꯡꯉꯦ ꯍꯥꯏꯕ ꯑꯩꯈꯣꯏ ꯁ꯭ꯋꯥꯏꯁꯦ ꯀꯗꯣꯏꯅꯣ
ꯍꯜꯂꯣ
ꯇꯥꯏꯌꯦ ꯇꯥꯏꯌꯦ
ꯑꯗꯒꯤ ꯑꯃ ꯄꯥꯗꯣ ꯄꯥꯗꯣ ꯃꯣꯏ ꯑ ꯑꯃ ꯀꯩ ꯍꯥꯏꯥꯏꯒꯦ ꯄꯥꯏ ꯑꯃ ꯃꯤꯊꯨꯞ ꯅꯄꯗ ꯃꯤꯊꯨꯞ ꯅꯞꯄꯁꯦ ꯑꯩꯗꯤ ꯃꯤꯊꯨꯞꯇꯣ ꯂꯥꯏꯟ ꯑꯅꯤ ꯁꯨꯗ꯭ꯔꯥ ꯑꯩꯒꯤ ꯃꯤꯊꯨꯞꯁꯦ
ꯍꯣꯏ ꯍꯣꯏ
ꯑꯗꯨ ꯂꯥꯏꯟ ꯑꯅꯤ ꯁꯨꯕꯗꯣ ꯂꯥꯏꯟ ꯑꯃꯇꯪ ꯑꯣꯏꯅꯕ ꯅꯨꯡꯗꯥꯡ ꯅꯨꯡꯗꯥꯡ ꯅꯞꯄꯗꯤ ꯅꯣꯡꯉꯥꯜꯂꯀꯥꯟ ꯐꯟꯅ ꯑꯗꯨꯃꯥꯏꯅ ꯑꯃꯇꯪ ꯑꯣꯏ ꯍꯥꯏꯗꯤ ꯆꯥꯎꯋꯦ ꯍꯥꯏꯗꯥꯏꯔꯅꯦ ꯃꯤꯊꯨꯞꯁꯦ
ꯍꯣꯏ ꯑꯗꯨꯃꯥꯏꯅ ꯍꯥꯏꯅꯑꯦ ꯑꯗꯨꯃꯥꯏꯅꯗꯨꯒꯤ ꯑꯗꯨꯝ ꯃꯤꯁꯨ ꯑꯗꯨꯝ ꯅꯞꯅꯔꯤꯗꯨꯅꯤ
ꯑꯗꯨꯒꯤ ꯑꯗꯨ ꯅꯞꯁ ꯈꯜꯂꯤꯅꯦ ꯑꯩ ꯅꯨꯡꯗꯥꯡꯗ
ꯕꯤꯠꯇꯤ ꯅꯞꯄꯨ ꯅꯞꯄꯨ
ꯑꯗꯨ ꯃꯥꯡꯉꯦꯁꯨ ꯍꯥꯏꯕꯅꯦ ꯍꯥꯟꯅ ꯌꯥꯎꯔꯝꯕ ꯃꯤꯊꯨꯞꯁꯦ
ꯆꯠꯂꯄ ꯍꯦ ꯀꯃꯥꯏꯅ ꯃꯥꯡꯗ꯭ꯔꯦ ꯏꯁꯥꯗꯒꯤ ꯑꯗꯨꯝ ꯌꯥꯎꯔ ꯂꯩꯔꯗꯨ ꯑꯗꯨꯗ ꯑꯁ ꯈꯪꯗ꯭ꯔꯤꯗꯣ ꯃꯤꯃꯤꯒꯤ ꯆꯤꯟꯖ ꯃꯥꯅꯗꯕ ꯑꯃꯒ ꯑꯃꯒ ꯑꯗꯨꯗꯨꯅ ꯅꯒꯌꯥ ꯃꯦꯟꯇꯥꯗ ꯍꯥꯏꯕ ꯍꯥꯏꯔꯦ ꯈꯔꯝꯗꯅ ꯐꯔꯅꯤ ꯈꯔꯝꯗꯅ ꯑꯃꯨꯛ ꯀꯩꯅꯣ ꯇꯧꯋꯦ ꯍꯥꯏꯔꯛꯑꯅꯤ ꯍꯥꯏꯗꯤ ꯒ꯭ꯌꯥꯟ ꯃꯦꯟ ꯇꯥꯗꯦ ꯂꯣꯏꯕ
ꯑꯗꯒꯤ ꯑꯩ ꯀꯩꯅꯣꯝ ꯊꯥꯕꯤꯔꯛꯀꯦꯅꯦ ꯅꯪ ꯌꯦꯡꯉꯨꯀꯣ
ꯎꯝꯝ ꯊꯔꯣ ꯊꯔꯣ
ꯏ꯭ꯁꯇꯦꯇꯁ ꯅꯦꯕ ꯑꯩꯅꯅꯦ ꯊꯝꯕ ꯅꯪ ꯌꯦꯡꯉꯧꯕꯗꯣ ꯍꯥꯏꯐꯦꯠ ꯆꯈꯅꯤ ꯅꯦꯠꯁꯦ ꯅꯨꯡꯉꯥꯏꯇꯦꯅꯦ ꯍꯥ
ꯈꯗꯔꯛ ꯈꯗꯔꯛ ꯇ
ꯀꯠꯇꯔꯥ ꯀꯠꯇꯔꯥ ꯀꯠꯇ꯭ꯔ ꯑꯩ ꯀꯩꯅꯣ ꯍꯥꯞꯇꯕ ꯃꯥꯜꯂꯦ
ꯀꯗꯧ ꯈꯪꯗꯦ ꯍꯦꯛꯇ ꯃꯥꯏꯖꯤꯁꯨ ꯎꯔꯤꯡ ꯉꯥꯇ ꯂꯣꯏ ꯌꯥ ꯑꯃ ꯂꯣꯏꯕꯒ ꯑꯃ ꯊꯣꯛꯆꯜꯂꯛꯏ ꯃꯔꯛ ꯃꯔꯛ ꯑꯃ ꯊꯣꯛꯆ ꯑꯗꯣ ꯑꯩ ꯀꯣꯟꯅ ꯊꯔꯛꯑꯒꯦ ꯑꯩ ꯊꯝꯃꯒꯦꯀꯣ
ꯍꯣ ꯍꯣ ꯍꯣꯏ ꯊꯝꯃꯣ
ꯎꯝ
ꯎꯝ